ꯑꯥ ꯇꯥꯔꯦ ꯇꯥꯔꯦ ꯇꯥꯔꯦ ꯍꯥꯏꯕꯤꯔꯣ ꯍꯥꯏꯕꯤꯔꯛꯑꯣ
ꯀꯃꯥꯏꯅ ꯀꯃꯥꯏ ꯂꯩꯔꯤꯒꯦ ꯅꯪꯕꯨ ꯅꯨꯡꯉꯥꯏꯔꯤꯕꯣ
ꯑꯩꯁ ꯅꯨꯡ ꯉꯥꯏꯕꯁꯦ ꯍꯣꯏ ꯅꯨꯡꯉꯥꯏꯔꯤ ꯍꯥꯏꯇꯥꯔꯦ ꯑꯗꯣ ꯀꯥꯂꯦꯟꯅꯤꯅ ꯀꯥꯡꯗꯤ ꯈꯔ ꯆꯤꯛꯑꯦ꯫ ꯑꯩꯈꯣꯏꯒꯤ ꯉꯍꯥꯛ ꯎꯏꯊꯒꯦ ꯇꯧꯔꯝꯕꯅꯦ꯫ ꯀꯥꯡꯈꯟꯁꯦ ꯊꯥꯗ꯭ꯔꯦ ꯑꯩꯈꯣꯏꯒꯤ ꯀꯥꯂꯦꯟ ꯃꯇꯝꯅꯤꯅ ꯁꯥꯕꯅꯤꯅ ꯑꯩꯈꯣꯏꯒꯤ ꯉꯍꯥꯛꯁꯦ ꯇꯨꯝꯊꯔꯨꯔꯕꯅꯤꯅ ꯑꯩꯈꯣꯏꯒꯤ ꯊꯣꯡ ꯊꯣꯡꯅꯥꯎꯁꯦ ꯍꯦꯛ ꯍꯥꯡꯗꯣꯛꯎꯔꯦ꯫ ꯑꯗꯨꯗ ꯀꯥꯡꯁꯦ ꯍꯦꯛ ꯆꯤꯛꯁꯤꯜꯂꯛꯇꯅ ꯑꯃꯨꯛ ꯍꯧꯒꯠꯂꯛꯑꯒ ꯂꯩꯔꯝꯃꯤꯁꯤꯅꯤ꯫ ꯁꯣꯝꯗꯤ ꯀꯔꯤ ꯀꯔꯤ ꯇꯧꯔꯤꯒꯦ꯫
ꯑꯣ ꯑꯩꯒ ꯑꯗꯨꯝ ꯂꯩꯔꯝꯃꯤꯕ ꯍꯥꯏꯗꯨꯅꯤꯗ ꯑꯗꯨ ꯏꯇꯥꯎꯒꯤꯗꯣ ꯑꯗꯨ ꯐꯅꯕ ꯑꯃ ꯍꯥꯏꯖꯒꯦ꯫
ꯑꯣ ꯍꯥꯏꯕꯤꯌꯣ ꯍꯥꯏꯕꯤꯌꯨ꯫
ꯎꯝ ꯑꯩꯈꯣꯏꯒꯤ ꯀꯥꯂꯦꯟ ꯊꯥ ꯃꯇꯝꯗꯗꯤ ꯑꯩꯈꯣꯏꯒꯤ ꯀꯩꯗꯧꯒꯗꯒꯦ ꯍꯥꯏꯔ ꯀꯥꯟꯁꯤꯗ ꯑꯩꯈꯣꯏꯒꯤ ꯃꯅꯥꯛ ꯅꯛꯄꯗꯨꯗ ꯑꯩꯈꯣꯏꯒꯤ ꯌꯦꯔꯨꯝꯒ ꯍꯥꯄꯛꯄ ꯑꯩꯈꯣꯏꯒꯤ ꯆꯦ ꯑꯊꯥꯕ ꯑꯃ ꯂꯩꯗꯅ
ꯍꯣꯏ ꯍꯣꯏ ꯑꯩꯈꯣꯏꯒꯤ ꯑꯉꯧꯕ ꯑꯩꯈꯣꯏꯒꯤ ꯃꯀꯛ ꯃꯀꯛꯀ ꯇꯧꯕꯗꯣ
ꯑ ꯑꯥ ꯑꯥ ꯑꯥ ꯑꯥ ꯑꯗꯨꯗꯣ ꯑꯩꯈꯣꯏꯒꯤ ꯃꯔꯤ ꯃꯉꯥꯒꯨꯝꯕꯁꯦ ꯑꯩꯈꯣꯏꯒꯤ ꯀꯣꯔꯅꯔ ꯀꯣꯔꯅꯔꯒꯩꯁꯤꯗ ꯑꯩꯈꯣꯏ ꯊꯥꯕꯤꯕ ꯍꯥꯏꯇꯥꯔꯦ꯫ ꯑꯗꯨꯗꯨꯒ ꯊꯣꯡ ꯊꯣꯡꯅꯥꯎꯁꯦ ꯂꯣꯏ ꯂꯣꯟꯁꯤꯜꯂꯒ ꯑꯩꯈꯣꯏꯒꯤ
ꯎꯝ
ꯀꯥꯁꯤꯗ ꯂꯩ ꯇꯥꯔꯒꯗꯤ ꯑꯩꯈꯣꯏꯒꯤ ꯁꯥꯕꯁꯨ ꯐꯅꯤ ꯑꯗꯨꯗꯨꯒ ꯀꯥꯡ ꯆꯤꯛꯄꯁꯨ ꯐꯅꯤꯅ ꯍꯥꯏꯇꯥꯔꯦ
ꯑꯣ ꯃꯗꯨ ꯑꯩꯈꯣꯏꯒꯤ ꯍꯣꯏ ꯁꯣꯝꯅꯁꯨ ꯍꯥꯏꯕꯤꯔꯦ ꯑꯩꯈꯣꯏꯒꯤ ꯃꯗꯨ ꯊꯥꯕꯁꯤ ꯑꯩꯈꯣꯏꯒꯤ ꯑꯩꯈꯣꯏꯒꯤ ꯃꯌꯥꯝꯅꯁꯨ ꯍꯥꯏꯕ ꯀꯥꯟꯗ ꯑꯩꯈꯣꯏꯒꯤ ꯀꯥꯡꯁꯦ ꯂꯩꯇꯦꯅ ꯇꯥꯏꯌꯦꯕꯀꯣ ꯑꯗꯨꯗ ꯑꯩꯅ ꯈꯪꯖꯅꯤꯡꯉꯤꯁꯤꯅ ꯁꯣꯝꯅ ꯊꯣꯡ ꯊꯣꯡꯅꯥꯎ ꯂꯣꯟꯁꯤꯟꯕꯤꯌꯣ ꯍꯥꯏꯁꯦ ꯑꯩꯈꯣꯏꯒꯤ ꯃꯩ ꯈꯨꯗꯨꯅ ꯑꯩꯈꯣꯏꯒꯤ ꯏꯁꯥꯁꯦ ꯐꯨꯟꯕ ꯈꯣꯠꯄꯒꯨꯝꯕꯗꯤ ꯌꯥꯎꯔꯣꯏꯗꯕ꯭ꯔꯥ꯫
ꯑ ꯐꯨꯟꯕꯁꯦ ꯍꯣꯏ ꯑꯗꯨ ꯐꯨꯟꯕꯁꯤꯅ ꯑꯩꯈꯣꯏꯒꯤ ꯀꯃꯥꯏꯅ ꯇꯧꯔꯒ ꯉꯥꯛ ꯊꯣꯛꯀꯗꯒꯦ ꯍꯥꯏꯔ ꯀꯥꯟꯁꯤꯗ ꯑꯩꯈꯣꯏꯒꯤ ꯃꯄꯥꯟꯗ ꯑꯩꯈꯣꯏꯒꯤ ꯅꯨꯡꯁꯤꯠꯁꯦ ꯆꯪꯉꯛꯅꯕ ꯑꯩꯈꯣꯏꯅ ꯂꯝꯕꯦꯟ ꯑꯃꯗꯤ ꯁꯦꯝꯍꯧꯕ ꯇꯥꯔꯦ ꯍꯥꯏꯇꯥꯔꯦꯅꯦ꯫ ꯑꯩꯈꯣꯏꯒꯤ ꯑꯣꯛꯁꯤꯖꯦꯟ ꯄꯥꯏꯞ ꯑꯃ ꯄꯨꯔꯛꯑꯒ ꯑꯣꯛꯁꯤꯖꯦꯟꯁꯦ ꯍꯥꯞꯄꯒ ꯑꯩꯈꯣꯏꯒꯤ ꯉꯁꯥꯏꯒꯤ ꯃꯩꯈꯨꯁꯤꯅ ꯑꯩꯈꯣꯏꯒꯤ ꯍꯛꯆꯥꯡꯁꯤꯗ ꯂꯣꯏꯅ ꯊꯦꯡꯍꯟꯕ ꯑꯗꯨ ꯑꯣꯏꯇꯥꯔꯒꯗꯤ ꯑꯩꯈꯣꯏꯒꯤ ꯃꯊꯪ ꯍꯥꯏꯗꯤ ꯊꯣꯛꯂꯛꯄ ꯀꯥꯟꯗ ꯑꯩꯈꯣꯏꯒꯤ ꯀꯥꯡꯈꯩꯁꯤꯅ ꯆꯤꯛꯄ ꯉꯝꯃꯣꯏ ꯍꯥꯏꯇꯥꯔꯦ꯫
ꯑꯣ꯫ ꯑꯩꯈꯣꯏꯒꯤ ꯀꯥꯡ ꯍꯥꯏꯔꯒ ꯑꯩꯈꯣꯏꯒꯤ ꯀꯥꯡꯁꯤꯅ ꯑꯩꯈꯣꯏꯒꯤ ꯁꯥꯊꯤ ꯁꯥꯊꯤꯕ ꯂꯥꯏꯅꯥ ꯃꯌꯥꯝ ꯅꯥꯍꯜꯂꯤ ꯍꯥꯏꯅꯁꯨ ꯇꯥꯏꯌꯦꯕꯀꯣ꯫ ꯑꯩꯈꯣꯏꯒꯤ ꯃꯁꯤꯒꯤ ꯂꯥꯏꯅꯥꯁꯤ ꯑꯩꯈꯣꯏ ꯀꯥꯡꯅ ꯊꯣꯛꯍꯟꯕ ꯂꯥꯏꯅꯥꯁꯤ ꯑꯩꯈꯣꯏ ꯀꯔꯤ ꯀꯧꯒꯦ?
ꯀꯥꯡꯅ ꯊꫭꯛꯍꯟꯕ ꯂꯥꯏꯅꯥꯁꯦ ꯑꯩꯈꯣꯏꯒꯤ ꯍꯥꯀꯠꯆꯕꯤ ꯀꯧꯋꯤ
ꯍꯣꯏ ꯍꯣꯏ
ꯍꯥꯏꯗꯤ ꯀꯥꯡꯅ ꯆꯤꯛꯄ ꯃꯇꯝꯗ ꯑꯩꯈꯣꯏꯒꯤ ꯍꯥꯀꯠꯆꯩꯗꯅ
ꯍꯣꯏ ꯍꯣꯏ
ꯑꯗꯨꯗꯨꯅ ꯑꯩꯈꯣꯏꯒꯤ ꯍꯥꯀꯠꯆꯕꯤ ꯂꯥꯏꯅꯥꯁꯦ ꯌꯥꯝ ꯇꯣꯏꯅ ꯅꯥꯒꯜꯂꯦ ꯍꯥꯏꯇꯥꯔꯦꯅꯦ ꯀꯥꯡꯅꯕ ꯍꯦꯛ ꯆꯤꯛ ꯇꯥꯔꯒꯗꯤ ꯑꯩꯈꯣꯏꯒꯤ ꯍꯥꯀꯠꯆꯕꯤ ꯂꯥꯏꯅꯥꯁꯦ ꯑꯗꯨꯝ ꯅꯥꯏꯔꯦ
ꯑꯩꯈꯣꯏꯒꯤ ꯀꯥꯡꯅ ꯆꯤꯛꯄꯗ ꯑꯩꯈꯣꯏꯒꯤ ꯑꯩꯈꯣꯏꯒꯤ ꯌꯨꯕꯤꯒꯤ ꯃꯍꯤꯁꯤ ꯑꯩꯈꯣꯏꯒꯤ ꯊꯛꯑꯣꯒ ꯍꯥꯏꯅꯔꯤꯁꯦ
ꯑꯥ ꯑꯥ
ꯃꯁꯤ ꯀꯔꯤꯒꯤ ꯑꯣꯏꯗꯣꯏꯅꫭ
ꯑꯥ ꯌꯨꯕꯤ ꯃꯍꯤꯁꯤꯗ ꯑꯩꯈꯣꯏꯒꯤ ꯀꯥꯟꯅꯕ ꯌꯥꯎꯋꯦ ꯍꯥꯏꯇꯥꯔꯦꯅꯦ ꯑꯩꯈꯣꯏꯒꯤ ꯍꯌꯦꯡ ꯀꯥꯡꯅ ꯆꯤꯛꯂꯛꯄ ꯃꯇꯝꯗ ꯑꯩꯈꯣꯏꯒꯤ ꯏ ꯆ‌ꯦ ꯆꯤꯡꯉꯒ ꯏ ꯑꯩꯈꯣꯏꯒꯤ ꯉꯁꯥꯏꯒꯤ ꯀꯥꯡꯈꯩꯗꯨꯅ ꯆꯤꯡꯊꯣꯛꯈꯤꯕ ꯏꯁꯦ ꯑꯩꯈꯣꯏꯒꯤ ꯏ ꯃꯥꯡꯉꯦ ꯍꯥꯏꯇꯥꯔꯦꯅꯦ ꯑꯗꯨꯗꯨꯅ ꯌꯨꯕꯤ ꯃꯍꯤꯁꯦ ꯊꯛꯆꯟ ꯇꯥꯔꯒꯗꯤ ꯑꯩꯈꯣꯏꯒꯤ ꯉꯁꯥꯏꯒꯤ ꯃꯥꯡꯉꯤꯕ ꯏꯈꯩꯗꯣ ꯑꯩꯈꯣꯏꯒꯤ ꯑꯃꯨꯛ ꯍꯥꯏꯗꯤ ꯍꯦꯟꯀꯠꯍꯟꯕꯗ ꯃꯇꯦꯡ ꯄꯥꯡꯉꯦ ꯍꯥꯏꯇꯥꯔꯦ ꯍꯜꯂꯣ